ꯍꯜꯂꯣ ꯄ꯭ꯔꯕꯣ ꯐꯥꯗ꯭ꯔꯤꯕꯣ ꯉꯔꯥꯡ ꯊꯦꯡꯅ ꯇꯨꯝꯕꯒꯤ
ꯑꯗꯨꯨꯝ ꯇꯨꯝꯁꯤꯠꯀ ꯐꯥꯕꯖꯥꯠ ꯅꯠꯇꯦꯗ ꯑꯗꯨ ꯃꯤꯀꯞ ꯊꯣꯛꯂꯛꯄꯩ ꯋꯥꯅꯤ
ꯄꯨꯡ ꯑꯍꯨꯝꯃꯨꯛ ꯑꯅꯤꯗꯤ ꯍꯦꯜꯂꯕ ꯅꯣꯏ ꯇꯨꯝꯕ ꯉꯔꯥꯡ ꯑꯍꯤꯡꯒꯤ
ꯍꯦꯜꯂꯦ ꯄꯨꯡ ꯑꯅꯤ ꯍꯦꯜꯂꯦ
ꯎꯝ ꯍꯥꯟꯅ ꯀꯩꯅꯣ ꯇꯧꯗꯦ ꯑꯗꯨꯗꯤ ꯍꯧꯒꯠꯇ꯭ꯔꯤꯅꯦ ꯀꯩꯝ ꯇꯧꯔꯝꯒꯤꯅꯤꯅꯦ ꯑꯗ ꯑꯩꯗꯤ ꯃꯥꯏꯃꯤ ꯇꯥꯕ ꯈꯣꯠꯄ ꯂꯣꯏ ꯂꯣꯏꯔꯀꯥꯟꯁꯤꯗ ꯀꯩꯅꯣ ꯇꯧꯔꯦ ꯎꯝ ꯏꯁꯤꯡ ꯑꯆꯝꯕꯗꯣ ꯈꯔ ꯊꯛꯑꯦ ꯆꯝꯐꯨꯠ ꯄꯨꯣꯠꯂꯝꯃꯤ ꯆꯥꯗꯤ ꯆꯥꯗ꯭ꯔꯤ ꯑꯗꯨꯒ ꯀꯣꯏꯅꯨꯡ ꯈꯔ ꯐꯟꯇꯣꯛꯑꯦ ꯃ ꯃꯤꯠ ꯇꯥꯕ ꯃꯇꯝꯗ ꯑꯗꯨꯒ ꯊꯛ ꯉꯍꯥꯛꯇꯪꯗꯤ ꯌꯥꯔꯦ ꯑꯗꯨꯒ ꯑꯩꯅ ꯍꯣꯔꯦꯟ ꯌꯨꯝꯒꯤ ꯊꯕꯛ ꯏꯪꯈꯥꯡ ꯂꯣꯏꯔꯝꯃ ꯀꯥꯟꯗ ꯊꯣꯛꯇꯣꯏꯁꯤꯅ ꯄꯨꯡ ꯃꯥꯄꯟ ꯃꯈꯥꯏ ꯃꯥꯄꯟ ꯃꯈꯥꯏ ꯁ꯭ꯋꯥꯏꯗ ꯈꯔ ꯍꯦꯜꯂꯛꯄ ꯁ꯭ꯋꯥꯏꯗ ꯊꯣꯛꯈ꯭ꯔꯅꯤ
ꯑꯇꯗꯤ ꯃꯥꯜꯂꯦ
ꯎꯝ ꯑꯗ ꯏ ꯀꯩꯅꯣꯅꯤ ꯌꯨꯝꯒꯤꯁꯨ ꯑꯩꯈꯣꯏ ꯂꯥꯏ ꯋꯥꯜꯍꯧꯗꯣꯏꯅꯦꯕ ꯑꯩꯈꯣꯏꯒꯤ ꯈꯦꯁꯤ ꯈꯔ ꯀꯠꯇꯣꯏꯅꯦꯕ ꯑꯗꯨꯗ ꯑꯩꯈꯣꯏ ꯏꯌꯥꯝꯕꯅ ꯍꯥꯏꯁꯤꯅ ꯑꯩꯈꯣꯏꯒꯤ ꯂꯥꯏꯁꯪ ꯃꯟꯗꯤꯔ ꯂꯩꯕꯗꯣ ꯑꯗꯨꯒꯤ ꯑ ꯂꯥꯏ ꯁꯦꯕꯥ ꯑꯩꯈꯣꯏꯒꯤ ꯂꯥꯏꯗꯣ ꯍꯥꯟꯅ ꯂꯦꯡꯊꯣꯛꯑꯝꯃꯣ ꯂ ꯍꯥꯏꯕꯗꯤ ꯆꯥꯏꯊꯕ ꯍꯥꯏꯕꯗꯤ ꯀꯩꯅꯣ ꯇꯧꯕꯗꯣ ꯂꯥꯏ ꯑꯩꯈꯣꯏ ꯁꯝꯅ ꯍꯥꯏꯔꯕꯗ ꯑꯩꯈꯣꯏꯒꯤ ꯂꯥꯏ ꯍꯔꯥꯎꯕꯗ ꯍꯥꯏꯔꯒꯅ ꯂꯥꯏ ꯌꯥꯛꯀꯥꯏ ꯄꯀꯥꯏꯗꯣ ꯌꯥꯀꯥꯏꯔꯣꯜ ꯑꯗꯨꯃꯥꯏꯅ ꯇꯧꯔꯅꯤ ꯑꯗꯨꯃꯥꯏꯅ ꯂꯣꯏꯔꯀꯥꯟꯁꯤꯗ ꯃꯥꯒꯤ ꯆꯥꯛ ꯊꯣꯡꯕ ꯊꯥꯛꯄꯗꯨꯗꯤ ꯃꯥ ꯑꯗꯨꯝ ꯌꯥꯎꯁꯤꯜꯂꯛꯀꯦ ꯑꯗꯨꯒ ꯑꯩꯒꯤ ꯇꯥꯏꯃꯤꯡꯗꯨ ꯌꯧꯔꯒ ꯑꯗꯨꯝ ꯊꯣꯛꯈ꯭ꯔꯣ ꯂꯣꯏꯁꯤꯟꯈ꯭ꯔꯣ ꯁꯤꯅꯦꯕ ꯃꯥꯗꯣ ꯃꯍꯨꯠ ꯁꯤꯟꯂꯧꯒꯦꯅ ꯑꯗꯨꯒꯤ ꯋꯥꯅꯤꯗ ꯑꯗꯨꯗ ꯈꯔꯥ ꯆꯦꯟꯖ ꯇꯧꯅꯗ꯭ꯔꯒꯗꯤ ꯂꯣꯏ ꯐꯔꯛ ꯇꯥꯗꯣꯏꯕ ꯑꯩꯇꯣꯝꯗꯅꯒ ꯊꯣꯡ ꯊꯥꯛꯄ ꯑꯣꯏꯗꯣꯏ ꯇꯔꯗꯤ ꯃꯇꯝꯁꯤ ꯀꯣꯟꯅꯔꯣꯏꯗꯣꯏꯅꯤ ꯍꯥꯏꯕ ꯑꯌꯨꯛꯀꯤꯗꯣ ꯍꯥꯏꯕꯩ ꯋꯥꯅꯤ ꯄꯨꯡ ꯃꯥꯄꯟ ꯃꯃꯥꯡꯗ ꯀꯩꯁꯨ ꯂꯣꯏꯕ ꯉꯝꯃꯣꯏ ꯍꯥꯏꯕ
ꯀꯣꯟꯅꯔꯦꯏ ꯀꯣꯟꯅꯔꯦꯏ ꯑꯗꯣ ꯅꯪꯒꯤꯗꯤ ꯂꯥꯏ ꯁꯦꯕꯥ ꯇꯧꯕꯁꯦ ꯑꯌꯥꯝꯕꯅ ꯀꯅꯥꯅ ꯇꯧꯒꯦ
ꯑꯩꯈꯣꯏꯗꯤ ꯀꯩꯅꯣ ꯇꯧꯋꯦ ꯑꯩꯈꯣꯏ ꯌꯨꯝꯒꯤ ꯑꯣꯏꯅꯗꯤ ꯑꯩꯈꯣꯏꯒꯤ ꯑꯣꯏꯅꯗꯤ ꯑꯩꯈꯣꯏꯕꯥꯅ ꯑꯌꯥꯝꯕ ꯇꯧꯏꯤ ꯇꯧꯕꯇꯕꯨ ꯑꯩꯈꯣꯏꯕꯥꯗꯨꯖꯨ ꯑꯍꯜ ꯑꯣꯏꯔꯛꯑꯕꯅꯤꯅ ꯑꯍꯜ ꯑꯣꯏꯕꯒꯤ ꯃꯣꯏ ꯈꯤꯇꯪ ꯃꯁꯥ ꯁꯣꯟꯖꯜꯂꯛꯄꯒ ꯑꯗꯩ ꯃꯨꯛ ꯋꯥꯔꯤ ꯁꯥꯟꯅꯕ ꯈꯔ ꯅꯨꯡꯉꯥꯏꯔꯛꯇꯕꯗꯣ ꯑꯉꯥꯡ ꯑꯣꯟꯊꯣꯔꯛꯄꯗꯣ ꯑꯗꯨꯃꯥꯏꯅ ꯇꯧꯋꯤ ꯑꯩꯈꯣꯏꯅ ꯂꯥꯏꯒꯤ ꯆꯪꯍꯟꯗ꯭ꯔꯦ ꯑꯗꯨꯝ ꯂꯩꯔꯦ ꯑꯗꯨꯒ ꯑꯩꯈꯣꯏꯒꯤꯁꯦ ꯑꯈꯕꯒꯤꯁꯦ ꯄꯨꯟꯅ ꯃꯤ ꯀꯩꯅꯣꯅꯦꯕ ꯃꯆꯤꯟ ꯃꯅꯥꯎ ꯑꯍꯨꯝꯅꯦꯕ ꯌꯨꯝ ꯑꯍꯨꯝ ꯌꯨꯝ ꯑꯍꯨꯝꯁꯦ ꯄꯥꯜꯂꯤ ꯄꯨꯅꯩꯌꯦ ꯄꯥꯂꯤ ꯄꯨꯅꯕꯁꯦ ꯑꯥ ꯊꯥ ꯃꯈꯥꯏ ꯊꯥ ꯃꯈꯥꯏ ꯄꯨꯟꯅꯕ ꯑꯩꯈꯣꯏꯒꯤ ꯅꯨꯃꯤꯠ ꯇꯔꯥꯃꯉꯥꯅꯤ ꯇꯔꯥꯃꯉꯥꯅꯤ ꯄꯨꯟꯅꯕ ꯑꯩꯈꯣꯏꯅ ꯄꯨꯔꯅꯤꯃꯥ ꯅꯨꯃꯤꯠꯇ ꯄꯨꯔꯛꯄꯁꯤꯅ ꯃꯊꯪꯒꯤ ꯂꯥꯛꯀꯗꯧꯔꯤꯕ ꯊꯥꯁꯤ ꯅꯨꯃꯤꯄꯨ ꯄꯨꯗꯣꯏꯕ ꯑꯗꯣ ꯃꯣꯏꯅ ꯊꯥꯁꯤ ꯅꯣꯡꯉꯥꯟꯕꯗꯒꯤ ꯃꯤ ꯑꯃꯅ ꯄꯨꯕꯗꯨꯅ ꯄꯨꯔꯅꯤꯃꯥꯕꯥꯎ ꯄꯨꯗꯣꯏ ꯑꯗꯨꯃꯥꯏꯅ ꯊꯥ ꯃꯈꯥꯏ ꯊꯥ ꯃꯈꯥꯏ ꯄꯨꯅꯤ ꯁꯤꯅꯗꯤ ꯑꯃꯨꯛ ꯁꯝꯃꯦ ꯀꯣꯝꯃꯦ ꯃꯥꯏ ꯃꯥꯏ ꯄꯥꯜꯂꯤ ꯏꯟꯊꯣꯛꯅꯈꯤꯕꯁꯤꯅ
ꯑꯗꯨꯒ ꯑꯗꯣ ꯍꯧꯖꯤꯛꯅ ꯀꯥꯡ ꯃꯅꯨꯡꯁꯤꯅ ꯑꯩꯈꯣꯏꯒꯤ ꯑꯃꯨꯛ ꯇꯥꯕ ꯉꯁꯤ ꯇꯥꯡ ꯌꯦꯡꯁꯤꯀꯣ ꯑꯣ ꯇꯥꯡ ꯀꯩꯅꯣꯗꯒꯤ ꯑꯩꯈꯣꯏꯒꯤ ꯇꯥꯕ ꯇꯥꯡ ꯇꯔꯥꯃꯉꯥ ꯉꯔꯥꯡꯗ ꯉꯔꯥꯡꯗꯒꯤ ꯑꯩꯈꯣꯏꯒꯤ ꯇꯥꯔꯤꯅꯦ ꯑꯗꯨꯒ ꯇꯥꯡ ꯑꯗꯨꯒ ꯇꯥꯡ ꯀꯨꯟꯃꯥꯄꯟꯗ ꯂꯣꯏꯗꯦꯏꯕ
ꯎꯝ ꯍꯣꯏ ꯑꯗꯨꯅꯕꯨꯗꯤ ꯃꯌꯦꯛ ꯁꯦꯡꯅꯗꯤ ꯐꯔꯦ ꯅꯨꯃꯤꯠ ꯇꯔꯥꯃꯉꯥ ꯇꯔꯥꯉꯥ ꯇꯔꯥꯃꯉꯥꯅꯤ ꯇꯔꯥꯃꯉꯥꯅꯤ ꯄꯨꯅꯕꯗꯨꯅ ꯀꯣ ꯑꯗꯨꯅ ꯐꯔꯦꯕ ꯅꯨꯡꯇꯤꯒꯤ ꯅꯪꯅ ꯑꯃꯨꯛ ꯄꯨ ꯑꯗꯒꯤ ꯑꯃꯅ ꯑꯃꯨꯛ ꯄꯨ ꯅꯣꯡꯃ ꯅꯣꯡꯃꯒꯤ ꯇꯧꯅꯗꯣꯏ ꯁꯔꯨꯛꯄꯨꯗꯤ ꯊꯥꯡꯉꯩꯁꯦꯡꯅ ꯇꯥꯡꯈꯥꯏ ꯑꯃ ꯄꯨꯕꯅ ꯐꯥꯔꯦ
ꯑꯗ ꯑꯩꯅ ꯈꯜꯂꯤꯁꯦ ꯊꯥ ꯃꯈꯥꯏꯁꯦ ꯁꯥꯡꯃꯟꯕ꯭ꯔꯥ ꯈꯜꯂꯦꯕꯀꯣ ꯊꯥꯡꯒꯩꯁꯦꯡꯅ ꯃꯤꯅ ꯑꯩꯅ ꯑꯩꯅ ꯁꯨꯝ ꯈꯪꯉꯛꯄꯗ ꯅꯨꯃꯤꯠ ꯍꯨꯝꯅꯤ ꯍꯨꯝꯅꯤ ꯄꯨꯟꯅꯕ ꯑꯗꯒꯤ ꯅꯨꯃꯤꯠ ꯃꯉꯥꯅꯤ ꯃꯉꯥꯅꯤ ꯄꯨꯟꯅꯕ ꯂꯩ ꯍꯥꯏꯕ ꯁꯤꯅꯗꯤ ꯈꯔ ꯑꯣꯧ ꯅꯨꯡꯉꯕ꯭ꯔꯥ ꯈ ꯊꯥ ꯃꯈꯥꯁꯤꯗꯤ ꯑꯃꯨꯛ ꯁꯥꯡꯇꯣꯔꯛꯏꯗꯅꯀꯣ ꯅꯨꯃꯤꯠ ꯍꯨꯝꯅꯤꯁꯤꯃ ꯇꯦꯜꯂꯦ ꯅꯨꯃꯤꯠ ꯍꯨꯝꯅꯤ ꯅꯠꯇ꯭ꯔꯒ ꯃꯉꯥꯅꯤ ꯁꯨꯃꯥꯏꯅ ꯄꯨꯍꯟꯅꯤꯡꯉꯦ ꯍꯥꯏꯕꯗꯤ
ꯍꯞꯇꯥ ꯑꯃ ꯑꯣꯏꯔꯁꯨ ꯌꯥꯏꯗ ꯍꯞꯇꯥ ꯑꯃꯃ ꯑꯣꯏꯇꯥꯔꯗꯤ ꯁꯞꯁ ꯐꯥꯗꯣ ꯎꯃꯜ
ꯎꯝ ꯑꯁ ꯑꯗꯨꯕꯨ ꯑꯩꯅ ꯃꯇꯝ ꯑꯃꯗꯗꯤꯀꯣ ꯑꯩꯈꯣꯏꯒꯤ ꯏꯆꯤꯟ ꯏꯅꯥꯎ ꯃꯌꯥꯝꯁꯦ ꯑꯇꯩꯅ ꯑꯃꯅ ꯆꯥꯛꯈꯨꯝꯒꯨꯝꯕ ꯆꯠꯈꯤꯅꯤ ꯑꯃꯅ ꯄꯨꯡ ꯌꯩꯔꯤꯅꯤꯅ ꯇꯧꯈꯤꯅꯤ ꯑꯃꯅ ꯁꯨꯝ ꯊꯕꯛ ꯄꯥꯆꯠꯅꯈꯤꯕꯅꯤꯅ ꯃꯣꯏꯗꯤ ꯀꯌꯥ ꯇꯧꯔꯛꯇꯦꯕ ꯑꯩꯈꯣꯏꯕꯥꯒ ꯑꯩꯒ ꯑꯁ ꯑꯩꯗꯤ ꯐꯖꯅ ꯇꯧꯔꯛꯑꯦꯍꯦ ꯂꯥꯏꯒꯤ ꯁꯦꯕꯥꯁꯦ ꯆꯪꯕꯁꯦ ꯑꯗꯨꯒ ꯑꯥ ꯑꯩꯈꯣꯏꯒꯤ ꯋꯥꯂꯣꯛꯁꯪꯗ ꯑꯗꯒꯤ ꯑꯁ ꯅꯨꯡꯇꯤꯒꯤ ꯑꯌꯨꯛꯀꯁꯦ ꯆꯥꯛ ꯊꯣꯡꯕ ꯂꯥꯛꯑꯦ ꯑꯗꯨꯒ ꯆꯥꯛ ꯊꯣꯡꯉꯒ ꯀꯠꯄꯤ ꯈꯣꯠꯄꯤ ꯇꯧꯋꯦ ꯑꯗꯨꯗꯒꯤꯅꯦ ꯑꯩꯅ ꯌꯥꯝ ꯅꯠꯇ꯭ꯔꯒꯁꯨ ꯍꯥꯏꯕꯗꯤ ꯄꯨꯔꯥ ꯌꯥꯝ ꯊꯣꯏꯗꯣꯛ ꯍꯦꯟꯗꯣꯛꯄ ꯅꯠꯇ꯭ꯔꯒꯁꯨ ꯈꯔ ꯈꯔ ꯑꯗꯨꯝ ꯅꯤꯌꯣꯝ ꯈꯪꯍꯧꯔꯤꯁꯦ ꯑꯗꯨꯃꯥꯏꯅ ꯑꯗꯨꯒ ꯑꯩꯗꯤ ꯀꯩꯅꯣ ꯇꯧꯋꯦ ꯑꯗꯒꯤ ꯍꯧꯖꯤꯛꯁꯦ ꯄ꯭ꯔꯃꯥꯟꯅꯦꯕꯀꯣ ꯎꯝ ꯃꯤꯁꯦ ꯆꯥꯛꯁꯦ ꯌꯥꯝ ꯊꯣꯡ ꯊꯣꯡꯅ ꯊꯦꯡꯕ ꯍꯩꯕ ꯊꯦꯡꯅ ꯊꯣꯡꯕ ꯍꯩꯕ ꯍꯩꯇꯕꯒ ꯌꯥꯎꯋꯦꯕ ꯑꯗꯣ ꯑꯩꯁꯨ ꯑꯩꯈꯣꯏꯗꯤ ꯑꯗꯨꯝ ꯍꯩꯔꯛꯑꯦ ꯍꯩꯔꯛꯑꯦ ꯍꯥꯏꯕꯗꯤ ꯗꯥꯇꯣꯟ ꯅꯣꯏꯁꯨ ꯀꯃꯥꯏꯅ ꯇꯧꯒꯦꯗꯤ ꯈꯪꯗ꯭ꯔꯦꯀꯣ ꯑꯩꯈꯣꯏꯁꯨ ꯑꯩꯈꯣꯏꯅ ꯊꯣꯡꯕ ꯍꯧꯔꯛꯄꯁꯦ ꯍꯣꯏ ꯆꯥꯛ ꯆꯦꯡ ꯆꯪꯕꯒꯨꯝꯕ ꯄꯦꯠꯄꯒꯨꯝꯕ ꯈꯤꯇꯪꯗꯤ ꯌꯥꯎꯔꯛꯈꯤ ꯑꯗꯨꯒ ꯑꯇꯩ ꯊꯣꯏꯗꯣꯛꯅ ꯀꯩꯅꯣꯗꯤ ꯇꯧꯔꯛꯇꯦ ꯑꯗꯨꯏꯁꯨ ꯀꯨꯏꯒꯤꯗꯦꯕ ꯃꯤ ꯌꯥꯝ ꯊꯨꯅ ꯁꯠ ꯂꯥꯎ ꯍꯩꯔꯛꯑꯦꯕ ꯍꯥꯏꯔꯛꯄꯔꯣ ꯅꯣꯏꯖꯨ
ꯎꯝ ꯑꯩꯈꯣꯏꯁꯨ ꯑꯗꯨꯝ ꯍꯩꯔꯛꯑꯦ ꯍꯩꯔꯛꯑꯦ ꯍꯥꯏꯕꯗꯤ ꯎꯝ ꯀꯩ ꯍꯥꯏꯅꯤ ꯑꯩꯈꯣꯏꯁꯨ ꯑꯩꯈꯣꯏꯒꯤ ꯎꯝ ꯂꯩꯃꯤꯟꯅꯕ ꯑꯩꯈꯣꯏ ꯁꯥꯒꯩꯒꯤ ꯑꯩꯈꯣꯏ ꯏꯇꯩꯃ ꯍꯣꯏ ꯀꯩꯍꯣꯏ ꯃꯌꯥꯝꯁꯦ ꯃꯣꯏꯅ ꯎꯝ ꯎꯝ ꯅꯧꯅ ꯃꯌꯨꯝ ꯄꯥꯜꯂꯛꯑꯥꯀꯥꯟꯗ ꯃꯣꯏꯁꯨ ꯑꯗꯨꯝ ꯆꯥꯛꯈꯨꯝ ꯆꯪꯕ ꯌꯥꯗꯕ ꯈꯣꯠꯇꯕꯒꯤ ꯇꯥꯟꯖꯥ ꯑꯗꯨꯝ ꯂꯥꯛꯄ ꯃꯇꯝꯗꯣ ꯑꯗꯨꯗ ꯃꯣꯏꯅ ꯑꯩꯈꯣꯏꯁꯦ ꯑꯉꯥꯡ ꯑꯣꯏꯕꯅꯤꯅꯅꯦ ꯑꯗꯨꯝ ꯑꯩꯈꯣꯏꯁꯦ ꯑꯗꯨꯝ ꯀꯩꯍꯥꯏꯅꯤ ꯇꯧꯗ ꯌꯥꯗꯕꯒꯤ ꯇꯧꯔꯛꯄꯗꯣ ꯇꯧꯕꯤꯔꯛꯄꯗꯣ ꯑꯗꯨꯒꯤ ꯃꯣꯏꯅꯕꯨꯗꯤ ꯇꯥꯛꯇꯨꯏꯅꯦꯕ ꯑꯗꯨ ꯇꯧ ꯑꯗꯥ ꯇꯧ ꯇꯧꯔꯒ ꯑꯗꯥꯏ ꯇꯧꯔꯛꯄꯗꯒꯤ ꯑꯗꯨꯝ ꯅꯝ ꯅꯝꯗꯅ ꯑꯗꯨꯝ ꯍꯩꯔꯛꯑꯦ ꯍꯥꯏꯇꯥꯔꯦ ꯃꯣꯏꯁꯨ ꯑꯉꯥꯡ ꯅꯨꯄꯤ ꯄꯤꯛꯄꯒꯤ ꯃꯇꯥꯡ ꯑꯣꯏꯕ ꯑꯗꯒꯤ ꯃꯣꯏ ꯁꯨꯝ ꯂꯩꯗꯅꯀꯣ ꯆꯥꯛꯁꯪ ꯆꯪꯕ ꯌꯥꯗꯕ ꯈꯣꯠꯇꯕꯒꯤ ꯃꯇꯥꯡ ꯑꯃꯨꯛ ꯃꯨꯛ ꯂꯥꯛꯀꯥꯟꯗꯗꯤ ꯑꯩꯈꯣꯏꯅ ꯑꯗꯨꯝ ꯊꯣꯡꯉꯦꯗꯅ ꯅꯝ ꯅꯝꯗꯅ ꯑꯗꯨꯃꯥꯏꯅ ꯇꯧꯕꯗꯒꯤ ꯐꯌꯥꯝꯕ ꯍꯩꯈꯤꯕꯅꯦ
ꯍꯩꯍꯥ
ꯑꯩꯈꯣꯏ ꯊꯣꯉꯛꯇꯕ ꯑꯃꯠꯇꯥ ꯌꯥꯎꯗꯦꯗ ꯑꯩꯈꯣꯏ ꯂꯩꯃꯤꯟꯅꯔꯤꯕ ꯑꯩꯈꯣꯏꯒꯤ ꯁꯒꯩ ꯅꯥꯇꯩꯒꯤ ꯏꯃꯨꯡ ꯃꯅꯨꯡ ꯑꯩꯈꯣꯏꯒꯤ ꯀꯩ ꯍꯥꯏꯅꯤ ꯑꯩꯈꯣꯏ ꯃꯔꯤ ꯃꯇꯥꯁꯤꯡ ꯍꯥꯏꯇꯥꯔꯦꯀꯣ ꯁꯒꯩꯒꯤ ꯑꯣꯏꯕꯁꯤꯡꯗꯣ ꯑꯗꯨꯒꯤꯗꯤ ꯑꯗꯨꯝ ꯈꯣꯏꯅ ꯑꯌꯥꯝꯕ ꯂꯣꯏ ꯇꯧꯔꯛꯏꯗꯥ ꯃꯈꯥ ꯊꯪꯕꯒꯤꯕꯨ ꯑꯣꯏꯔꯣ ꯑꯋꯥꯡ ꯊꯪꯕꯒꯤꯕꯨ ꯑꯣꯏꯔꯣ ꯑꯥ ꯈꯣꯏ ꯃꯌꯥꯝ ꯑꯗꯨꯝ ꯑꯩꯈꯣꯏ ꯑꯉꯥꯡꯅꯤꯅꯀꯣ ꯄꯥꯈꯣꯟ ꯑꯗꯨꯝ ꯁꯤꯔꯛꯄꯗꯣ ꯃꯥꯏꯅ ꯇꯧꯔ ꯇꯧꯔ ꯇꯧꯔꯛꯄꯗꯒꯤ ꯍꯩꯍꯧꯔꯤꯅꯤ ꯉꯟꯇꯥꯅ ꯍꯧꯖꯤꯛꯇꯤ ꯑꯗꯨꯝ ꯍꯩꯔꯦ ꯍꯥꯏꯇꯥꯔꯦ
ꯑꯣ ꯑꯗꯨꯒꯤ ꯀꯩꯅꯣꯗꯤ ꯑꯩꯈꯣꯏꯒꯤ ꯑꯥ ꯅꯣꯏꯒꯤ ꯍꯧꯖꯤꯛ ꯌꯨꯝ ꯊꯕꯛ ꯁꯨꯕ ꯃꯤ ꯂꯥꯛꯈ꯭ꯔꯕꯣ ꯉꯁꯤꯒꯤ ꯂꯥꯛꯇ꯭ꯔꯤꯕꯣ
ꯑꯩ ꯃꯄꯥꯟ ꯊꯣꯛꯎꯗ꯭ꯔꯤ ꯃꯣꯏ ꯃꯈꯣꯟ ꯇꯥꯗ꯭ꯔꯤ
ꯑꯣ ꯂꯥꯛꯑꯝꯈꯤꯔꯣꯏ ꯄꯨꯡꯕꯨꯗꯤ ꯉꯜꯂꯤꯗ ꯀꯩꯁꯨ ꯊꯦꯡꯕ ꯑꯣꯏꯗ꯭ꯔꯣ ꯍꯧꯖꯤꯛ ꯄꯨꯡ ꯑꯥ ꯇꯔꯨꯛ ꯃꯈꯥꯏ ꯇꯥꯗ꯭ꯔꯤ ꯇꯔꯨꯛ ꯅꯨ ꯃꯤꯠ ꯀꯨꯟꯃꯨꯛ ꯆꯠꯂꯦ
ꯅꯍꯥꯟ ꯈꯩꯗꯤ ꯉꯟꯅ ꯂꯥꯛꯄꯅꯦ ꯄꯨꯡ ꯃꯉꯥ ꯃꯈꯥꯏ ꯑꯗꯨꯋꯥꯏ ꯂꯥꯛꯄꯅꯦ ꯍꯣꯏ ꯍꯣꯏ ꯂꯥꯛꯇꯣꯏꯗꯤ ꯑꯣꯏꯔꯝꯒꯅꯤꯀꯣ ꯃꯣꯏ ꯉꯁꯤꯗꯤ ꯃꯣꯏ ꯑꯅꯤꯈꯛꯇꯪ ꯂꯥꯛꯀꯦ ꯍꯥꯏꯔꯝꯕꯅꯦꯕ
ꯑꯣ ꯅꯣꯡꯁꯦ ꯈꯔ ꯃꯪꯉꯤ ꯍꯧꯖꯤꯛꯐꯥꯎꯒꯤ ꯑꯣꯏꯅꯗꯤ ꯍꯣꯔꯦꯟ ꯉꯥꯏꯍꯥꯛ ꯂꯩꯔꯒ ꯁꯦꯠ ꯀꯥꯏ ꯁꯥꯔꯛꯀꯗ꯭ꯔꯥ ꯈꯪꯗꯦ ꯁꯤꯒꯤ ꯋꯦꯗꯔꯁꯤꯗꯤ ꯅꯨꯡꯉꯥꯏ ꯍꯥꯏꯕ ꯍꯦꯛ ꯍꯧꯕꯒ ꯑꯁ ꯑꯌꯨꯛꯇ ꯅꯨꯡꯁꯥ ꯊꯣꯛꯀꯩ ꯁꯥꯕ- ꯗꯨꯗꯤ ꯑꯁ
ꯃꯥꯅꯦ ꯌꯥꯍꯧꯔꯛꯄꯗꯨꯗ ꯍꯧꯒꯠꯂꯛꯄꯗꯨꯅ ꯅꯨꯡꯁꯥ ꯌꯛ ꯂꯥꯎ ꯁꯥꯟꯔꯝꯃꯗꯤ ꯏꯁꯥ ꯅꯨꯡꯉꯥꯏꯇꯕꯅꯦ
ꯎꯝ
ꯃꯤꯠꯀ ꯄꯥꯡ ꯉꯝꯗꯉꯩ ꯁꯥꯕꯗꯣ ꯑꯗꯨ ꯌꯥꯝ ꯅꯨꯡꯉꯥꯏꯇꯦꯕ ꯅꯪꯁꯦ ꯂꯣꯛ ꯆꯦꯜꯂꯤ ꯆꯦꯜꯂꯤ ꯇꯧꯕꯒꯤ ꯃꯑꯣꯡ ꯑꯗꯨꯝ ꯑꯣꯏꯀꯣ ꯉꯔꯥꯡ ꯅꯍꯥꯟꯗꯒꯤ
ꯍꯥꯥ
ꯉꯔꯥꯡ ꯅꯍꯥꯟꯗꯩ ꯅꯪꯁꯦ ꯂꯣꯛ ꯆꯦꯜꯂꯤ ꯆꯦꯜꯂꯤ ꯇꯧꯕꯩ ꯃꯑꯣꯡ ꯃꯥꯜꯂꯦꯕ
ꯎꯝ ꯇꯧ ꯇꯧꯔꯤꯅꯦ ꯄꯨꯔꯥ ꯈꯨꯕꯗꯤ ꯅꯠꯇꯕ ꯍꯤꯗꯥꯛꯄꯨꯗꯤ ꯉꯔꯥꯡ ꯑꯗꯨꯝ ꯆꯥꯏ ꯑꯗꯨꯗꯤ ꯐꯔꯛꯀꯅꯤ ꯑꯗꯣ ꯀꯩꯅꯣ ꯑꯩꯒꯤ ꯁꯥꯏꯅ ꯈꯨꯒꯟꯕꯁꯦ ꯀꯩꯅꯣꯅꯗꯤ ꯑꯗꯨꯝ ꯑꯣꯏꯌꯦ ꯑꯌꯨꯛꯇꯨ ꯍꯧꯒꯠꯂꯛꯁꯤꯗꯝ ꯁꯨꯃꯥꯏꯅ ꯈꯗꯤ ꯑꯗꯨꯝ ꯈꯨꯒꯂꯦ ꯑꯗꯨꯒ ꯍꯣꯔꯦꯟ ꯉꯥꯏꯍꯥꯛ ꯂꯩꯔꯒ ꯑꯃꯨꯛ ꯀꯣꯟꯅ ꯁꯥꯒꯠꯂꯛꯑꯀꯥꯟꯗ ꯐꯈꯤꯗꯣꯏꯕ ꯇꯧꯕ ꯑꯃꯁꯨ ꯌꯥꯎꯏ ꯁꯨꯃꯥꯏꯅ
ꯑꯣ
ꯑꯩꯁꯨ ꯈꯔ ꯅꯍꯥ ꯑꯉꯥꯡ ꯑꯣꯏꯔꯤꯉꯩꯗ ꯁꯥꯏꯅꯁ ꯇꯧꯔꯝꯃꯦ ꯑꯗꯨꯕꯨ ꯑꯗꯨꯝ ꯐꯈ꯭ꯔꯦ ꯀꯃꯥꯏꯅ ꯇꯧꯔꯤꯅꯤ ꯃꯇꯝꯗꯨꯗ ꯍꯣꯏ ꯍꯤꯗꯥꯛ ꯂꯥꯡꯊꯛ ꯆꯥꯗꯅ ꯈꯣꯠꯇꯅ ꯑ ꯑꯗꯒꯤ ꯑꯗꯨꯝ ꯌꯦꯡꯕ ꯁꯨꯝ ꯂꯥꯏꯌꯦꯡꯊꯣꯛꯄ ꯑꯗꯨꯃꯥꯏꯅ ꯇꯧꯕꯗꯤ ꯌꯥꯎꯈꯤ ꯑꯗꯨꯒ ꯃꯇꯣꯝꯗ ꯑꯗꯨꯝ ꯐꯈꯤ ꯑꯁ ꯍꯦꯛꯇ ꯇꯨꯝꯕꯖꯦ ꯑꯗꯨꯅꯦ ꯅꯥꯍꯤ ꯇꯥꯕ ꯆꯠꯂꯁꯨ ꯇꯥꯔꯛꯄ ꯐꯝꯃꯁꯨ ꯍꯥꯔꯛꯄ ꯁꯨꯃꯥꯏꯅ ꯇꯧꯕ ꯑꯗꯒꯤ ꯅꯥꯇꯣꯟ ꯐꯨꯜꯂꯒꯅꯦ ꯍꯦꯛ ꯇ ꯌꯦꯡꯕꯗ ꯎꯟꯁꯥ ꯃꯅꯨꯡꯗ ꯆꯣꯟꯊꯔ ꯐꯨꯜꯂ ꯅꯥꯇꯣꯟꯁꯦ ꯑꯗꯨꯝ ꯐꯨꯟꯕ ꯑꯍꯤꯡꯒ ꯇꯨꯝꯕ ꯌꯥꯗꯕ ꯁꯤ ꯌꯥꯝ ꯌꯥꯎꯔꯛꯈꯤꯑꯦ ꯃꯇꯝ ꯑꯃꯗ ꯑꯩꯅ ꯀ꯭ꯂꯥꯁ ꯃꯇꯝꯗꯨꯗ ꯀꯩꯅꯣ ꯎꯝ ꯍꯣ ꯀꯩꯅꯣꯒꯤ ꯐꯣꯔ ꯐꯥꯏꯚ ꯁꯤꯛꯁ ꯁ꯭ꯋꯥꯏꯒꯤ ꯃꯇꯥꯡꯁꯦ
ꯑꯩꯁꯨ ꯑꯉꯥꯡ ꯑꯣꯏꯔꯤꯉꯥꯏꯗ ꯇꯧꯔꯝꯃꯦ ꯁꯥꯏꯅꯁ ꯇꯧꯕꯗꯣ ꯑꯗꯨꯗꯣ ꯑꯩꯗꯤ ꯑꯥ ꯑꯩꯅ ꯆꯍꯤ ꯇꯔꯥꯃꯉꯥ ꯃꯄꯨꯡ ꯐꯥꯕ ꯇꯔꯥ ꯇꯔꯨꯛꯇ ꯆꯪꯉꯛꯄ ꯑꯗꯥꯏꯗ ꯑꯩ ꯃꯄꯥꯟꯗ ꯆꯠꯂꯒ ꯑꯩ ꯑꯣꯄꯔꯦꯁꯟ ꯇꯧꯊꯣꯛꯎꯔꯤꯕꯀꯣ ꯑꯗꯨꯒ ꯑꯗꯨꯗꯒꯤ ꯑ ꯀꯩꯅꯣ ꯅꯥꯇꯣꯟꯒꯤ ꯁꯔꯨ ꯈꯔꯖꯨ ꯀꯛꯑꯦ ꯃꯣꯏꯅ ꯄ꯭ꯔꯦꯁꯟ ꯇꯧꯕ ꯃꯇꯝꯗ ꯑꯗꯒꯤ ꯑꯗꯨꯝ ꯑꯗꯨꯗꯒꯤꯗꯤ ꯑꯗꯨꯝ ꯐꯈ꯭ꯔꯦ ꯑꯗꯨꯒ ꯍꯧꯖꯤꯛꯁꯦ ꯑꯩꯈꯣꯏꯒꯤ ꯎꯝ ꯅꯣꯟꯊꯔꯒ ꯄꯣꯠꯀꯨꯝꯕ ꯊꯤꯕ ꯀꯥꯡꯉꯒꯨꯝꯕꯗꯠꯂꯒ ꯄꯣꯠ ꯊꯤꯕ ꯍꯥꯏꯇꯥꯔꯦꯀꯣ ꯑꯗꯨꯒꯨꯝꯕꯗꯨꯗꯤ ꯈꯤꯇꯪ ꯅꯨꯡꯉꯥꯏꯇꯦ ꯑꯗꯨꯒ ꯑꯇꯩ ꯑꯇꯩꯗꯤ ꯀꯩꯁꯨ ꯇꯧꯗ꯭ꯔꯦ ꯑꯗꯨꯒ ꯀꯩꯅꯣ ꯑꯩꯈꯣꯏꯒꯤ ꯋꯥꯏ ꯋꯥꯏ ꯑꯩꯈꯣꯏꯒꯤ ꯐꯧꯒꯤ ꯐꯧ ꯇꯛꯈꯤꯕꯒꯤ ꯃꯀꯨꯨꯝ ꯋꯥꯏꯗꯣ ꯑꯗꯨ ꯋꯥꯏ ꯃꯩ ꯊꯥꯕꯒꯤ ꯃꯅꯝꯁꯦ ꯁꯤꯗꯤ ꯑꯩ ꯁꯨꯡꯅꯞ ꯅꯝꯕ ꯌꯥꯗ꯭ꯔꯦ ꯑꯗꯨꯒꯤ ꯅꯝꯃꯗꯤ ꯍꯦꯛꯇ ꯐꯨꯜꯂꯦꯕꯀꯣ ꯅꯥꯇꯣꯟꯁꯦ ꯑꯗꯨ ꯃꯩꯈꯨ ꯒꯨꯝꯕ ꯀꯩꯒꯨꯝꯕꯁꯦ ꯆꯥꯟꯅꯗꯦ ꯑꯩꯉꯣꯟꯗ
ꯎꯝ ꯅꯣꯏꯅ ꯋꯥꯏꯒꯤ ꯑꯣꯏꯕ ꯑꯗꯨꯃꯥꯏꯅ ꯁꯥꯏꯅꯁ ꯂꯩꯕꯁꯦ ꯑꯩꯈꯣꯏ ꯀꯩꯅꯣ ꯇꯧꯕꯅꯦ ꯑꯣꯐꯨꯟ ꯃꯅꯤꯟꯒꯨꯝꯕ ꯌꯥꯗꯕ ꯌꯥꯝ ꯍꯦꯟꯅ ꯏꯪꯉꯁꯨ ꯌꯥꯗꯕ ꯑꯗꯒꯤ ꯑꯩꯅ ꯑꯃꯨꯛ ꯋꯥꯏꯒꯤꯗꯗꯤ ꯀꯌꯥ ꯀꯌꯥ ꯑꯗꯨꯃꯥꯏꯅ ꯑꯗꯨꯅ ꯑꯃꯨꯛ ꯑꯩꯉꯣꯟꯗ ꯑꯣꯏ ꯫ ꯑꯩꯒꯤ ꯑꯣꯏꯕꯁꯤꯅ ꯑꯩꯈꯣꯏꯒꯤ ꯋꯥꯏ ꯄꯦꯛꯄ ꯆꯠꯄꯗꯣ ꯕꯣꯔꯥ ꯍꯥꯏꯕ ꯋꯥꯏ ꯍꯦꯛ ꯄꯦꯛꯄꯨ ꯄꯦꯛꯎꯔꯕ ꯍꯧꯔꯑꯅꯤ ꯑꯁ ꯑꯩ ꯁꯨꯛꯆꯥ ꯆꯥꯟꯅꯗ꯭ꯔꯦ ꯃꯅꯤꯜꯖꯦ ꯑꯗꯨꯃꯥꯏꯅ ꯇꯧꯋꯤ ꯑꯗꯨꯕꯨ ꯐꯈ꯭ꯔꯦ ꯑꯗꯨꯕꯨ ꯈꯪꯗꯦ ꯑꯗꯨꯕꯨ ꯍꯧꯖꯤꯛ ꯍꯧꯖꯤꯛ ꯑꯩꯅ ꯀꯩꯅꯣꯝ ꯈꯟꯕ ꯑꯃ ꯂꯩꯔꯤꯌꯦ ꯑꯩꯈꯣꯏꯒꯤꯅꯦ ꯌꯣꯟꯅꯕꯒꯤ ꯅꯠꯇꯕ ꯌꯨꯝꯒꯤ ꯑꯣꯏꯅ ꯆꯥꯖꯅꯕꯒꯤꯗꯃꯛꯇ ꯑꯩꯗꯤ ꯆꯦꯡꯒꯨꯝꯗꯣ ꯌꯥꯝ ꯊꯥꯅꯤꯡꯉꯦ ꯍꯥꯏꯕ ꯑꯗꯣ ꯅꯤꯌꯣꯝ ꯈꯪꯉꯗꯤ ꯀꯩꯁꯨ ꯂꯨꯔꯣꯏꯅ ꯈꯂꯦ ꯃꯥꯁꯦ ꯎꯔꯨꯝꯒꯨꯝꯕꯗ ꯑꯅꯝꯕ ꯊꯥꯏꯌꯦ ꯑꯩꯈꯣꯏꯅ ꯈꯟꯕꯗ꯫ ꯁꯨ ꯀꯣ ꯅꯨꯡꯁꯥꯗꯗꯤ ꯄꯨꯔꯛ ꯐꯨꯗꯦ ꯑꯗꯨꯗ ꯆꯔꯨꯁꯦ ꯐꯖꯅ ꯄꯠꯊꯍꯜꯂꯒ ꯃꯀꯛ ꯃꯀꯛ ꯀꯥꯎꯔꯒ ꯑꯗꯨꯗ ꯃꯣꯏ ꯃꯔꯨꯁꯤ ꯍꯨꯟꯖꯜꯂ ꯏꯁꯤꯡꯁꯤ ꯃꯔꯛ ꯃꯔꯛꯇ ꯆꯥꯏꯝ ꯄ꯭ꯔꯣꯁꯦꯁꯇꯤ ꯍꯥꯏꯐꯦꯠ ꯈꯪꯅꯤꯅ ꯈꯜꯂꯦꯕ ꯑꯩꯗꯤ ꯈꯜꯂꯤꯅꯦ ꯇꯝꯁꯤꯔꯥꯅ ꯑꯗꯨꯒ ꯌꯨꯝꯒꯤ ꯆꯥꯅꯕꯒꯤ ꯑꯣꯏꯅ ꯊꯥꯕ ꯈꯔ
ꯌꯥꯏꯌꯦ ꯇꯝꯕ ꯌꯥꯏꯌꯦ ꯑꯗꯨꯝ ꯌꯨꯝꯒꯤ ꯆꯥꯅꯕꯁꯨ ꯑꯣꯏꯕ ꯌꯥꯔꯦ ꯑꯗꯒꯤ ꯌꯥꯝ ꯌꯥꯝꯅ ꯊꯥ ꯔꯗꯤ ꯑꯗꯨꯝ ꯌꯣꯟꯕꯖꯨ ꯌꯥꯏꯗꯅꯀꯣ ꯑꯗ ꯑꯩꯖꯨ ꯊꯥꯅꯤꯡꯉꯦ ꯀꯥ ꯍꯥꯏꯕꯗꯤ ꯑ ꯌꯥꯝ ꯀꯟꯅ ꯂꯨꯕ ꯄꯣꯠꯇꯤ ꯀꯩꯁꯨ ꯑꯣꯏ ꯑꯣꯏꯕꯖꯥꯠ ꯅꯠꯇꯦꯗ
ꯑꯣꯏꯔꯣꯏ ꯑꯗꯒꯤ ꯑꯩꯈꯣꯏꯔꯣꯝꯗꯁꯨ ꯂꯩꯌꯦ ꯊꯥꯐꯝ ꯑꯃ ꯐꯖꯅ ꯑꯁ ꯃꯣꯏ ꯍꯧꯖꯤꯛ ꯍꯧꯖꯤꯛꯁꯦ ꯑꯩꯈꯣꯏꯒꯤ ꯗꯨꯀꯥꯟꯁꯤꯡꯗ ꯌꯣꯜꯂꯛꯄ ꯆꯥꯡ ꯃꯃꯜꯒ ꯑꯗꯒꯤ ꯌꯥꯝꯕꯒꯤ ꯆꯥꯡꯒꯗꯤ ꯍꯧꯖꯤꯛ꯫ ꯀꯤ ꯃꯐꯝꯖꯦ ꯗꯥꯏꯔꯦꯛ ꯆꯠꯄꯖꯤꯅ ꯀꯣ ꯃꯌꯥꯝꯗ ꯄ꯭ꯔꯃꯥꯟꯅꯦ ꯑꯩꯈꯣꯏꯒꯤ ꯑ ꯀꯦꯖꯤ ꯑꯃ ꯆꯟꯕ ꯃꯇꯝꯗ ꯂꯨꯄꯥ ꯆꯅꯤ ꯆꯅꯤ ꯄꯤꯔꯦꯅ ꯈꯜꯂꯁꯦꯕ ꯃꯣꯏ ꯃꯐꯝꯗꯅ ꯆꯥꯝꯃꯒ ꯃꯔꯐꯨ ꯆꯥꯝ ꯍꯨꯝꯗ꯭ꯔꯥ ꯁꯨꯃꯥꯏꯅ ꯁꯥꯕꯤꯔꯛꯀꯅꯦꯕꯀꯣ ꯑꯗꯨꯒ ꯀꯦꯖꯤꯁꯨ ꯍꯦꯟꯅ ꯄꯤꯔꯛꯑꯦꯕ ꯀꯦꯖꯤ ꯑꯃꯒꯅꯦ ꯑꯗꯨꯝ ꯒ꯭ꯔꯥꯝ ꯆꯥꯝꯃ ꯆꯅꯤ ꯍꯦꯜꯂꯛꯑꯦ ꯍꯥꯏꯕ ꯑꯗꯨꯝ ꯑꯗꯨꯃꯥꯏꯅ ꯇꯧꯋꯤ ꯃꯐꯝꯗ ꯑꯗꯣ ꯃꯣꯏꯅ ꯑꯗꯨꯝ ꯑ ꯃꯣꯏꯗ ꯑꯗꯨꯝ ꯆꯠꯂꯒ ꯃꯅꯥꯛꯇꯣ ꯅꯛꯅ꯭ꯔꯔꯕꯅꯤꯅ ꯀꯃꯥꯏꯅ ꯊꯥꯏ ꯈꯪꯕ ꯌꯦꯡꯉ ꯗꯤ ꯌꯥꯕꯖꯥꯠꯅꯤ ꯇꯟꯕ ꯇꯟꯗ꯭ꯔꯒꯗꯤ ꯑꯗꯨꯗ ꯃꯣꯏꯁꯦ ꯑꯩ ꯈꯟꯕꯗ ꯅꯨꯡꯁꯥꯗ ꯆꯥꯟꯅꯗꯕ ꯃꯥꯜꯂꯦꯕ ꯍꯥꯏꯔꯤꯕ ꯆꯦꯡꯒꯨꯝ ꯊꯥꯕꯁꯦ ꯑꯩꯈꯣꯏꯒꯤ ꯎꯔꯨꯝꯒꯨꯝꯕ ꯑꯃꯗ ꯂꯣꯏ ꯑꯣꯏ ꯀꯩꯅꯣꯝ ꯈꯟꯖꯜꯂꯀꯥꯟꯗ ꯑꯗꯨꯃꯥꯏꯅ ꯑꯩꯈꯣꯏꯒꯤ ꯐꯖꯅ ꯈꯪꯗꯦ ꯃꯑꯣꯡ ꯇꯥꯅꯁꯨ ꯁꯦꯝꯃꯦ ꯍꯩꯗꯤ ꯍꯩꯇꯦ ꯑꯗꯨꯒꯤꯁꯨ ꯇ꯭ꯔꯦꯅꯤꯡꯗꯤ ꯌꯥꯝ ꯇꯧꯅꯕꯅꯤ ꯑꯗꯨꯅ ꯊꯥꯁꯨ ꯊꯥꯅꯤꯡꯉꯦ ꯈꯪꯗꯦ ꯇꯧꯔꯤꯁꯦ